ꯍꯜꯂꯣ
ꯇꯥꯄ꯭ꯔꯣ
ꯎꯝ ꯇꯥꯏꯌꯦ ꯅꯪꯗꯤ ꯇꯥꯕ꯭ꯔꯣ
ꯇꯥꯏꯌꯦ ꯇꯥꯏꯌꯦ
ꯎꯝ ꯀꯩꯗꯧꯔꯤꯅꯣ
ꯍꯧꯖꯤꯛ ꯈꯛꯇ ꯆꯥꯛ ꯌꯦꯟꯁꯥꯡ ꯊꯣꯡꯉꯒ ꯂꯩꯕꯅꯦ
ꯑꯣ ꯀꯩ ꯃꯊꯦꯜ ꯇꯧꯔꯒꯦ
ꯎꯝ ꯎꯝ ꯈꯥꯃꯦꯟ ꯑꯁꯥꯡꯕꯤꯒ ꯑꯂꯨꯒ ꯎꯀꯥꯕꯤ ꯑꯀꯪꯕꯒ ꯀꯥꯡꯁꯣꯏ ꯇꯧꯕꯤꯈ꯭ꯔꯦ
ꯍꯣ ꯍꯥꯎꯏꯅ
ꯍꯣꯏ ꯍꯥꯎꯌꯦ
ꯀꯩ ꯃꯈꯣꯜꯅꯣ ꯇꯥꯏꯌꯦ ꯃꯅꯨꯡꯗ ꯂꯩꯕ ꯅꯠꯇ꯭ꯔꯣ ꯇꯥꯕ꯭ꯔꯣ
ꯇꯥꯏꯌꯦ ꯇꯥꯏꯌꯦ ꯅꯪꯗꯤ
ꯑꯣ ꯑꯩꯁꯨ ꯆꯥꯛ ꯏꯟꯁꯥꯡ ꯊꯣꯡꯔꯒ ꯂꯣꯏꯕꯗ ꯉꯥꯏꯔꯤ
ꯀꯔꯤ ꯃꯊꯦꯜ ꯊꯣꯡꯕꯤꯈ꯭ꯔꯦ
ꯎꯝ ꯉꯁꯤ ꯃꯥꯏꯔꯦꯟ ꯊꯣꯡꯕ ꯑꯃ ꯑꯗꯨꯒ ꯄꯥꯛꯅꯝ ꯑꯃ ꯑꯗꯨꯒ ꯎꯝ ꯊꯥꯡꯖꯤꯡꯗꯣ ꯁꯤꯡꯖꯨ ꯃꯦꯠꯄ ꯑꯃ ꯇꯧꯕꯤꯈ꯭ꯔꯦ
ꯍꯥꯎꯌꯦꯍꯦ
ꯑꯝ ꯏꯟꯁꯥꯡ ꯊꯤ ꯏꯟ ꯏꯟꯁꯥꯡ ꯑꯦꯟꯁꯥꯡ ꯊꯤꯔꯁꯨ ꯃꯊꯦꯜ ꯌꯥꯝꯔꯗꯤ ꯍꯥꯎꯋꯦꯗꯅ
ꯎꯝ ꯑꯗꯣ ꯅꯪꯗꯤ ꯎꯗꯕ ꯀꯨꯏꯔꯦ ꯀꯃꯥꯏ ꯀꯃꯥꯏ ꯇꯧꯔꯤꯒꯦ
ꯑꯁ ꯑꯗꯨꯝ ꯅꯨꯡꯉꯥꯏꯔꯤꯗ ꯅꯨꯡꯉꯥꯏꯔꯤ ꯍꯥꯏꯇꯥꯔꯦꯅꯦ
ꯑꯩꯈꯣꯏ ꯍꯥꯟꯅ ꯁ꯭ꯀꯨꯜ ꯀꯥꯔꯝꯕꯗꯣ
ꯑꯥꯎ
ꯍꯈꯣꯏ ꯍꯥꯟꯅ ꯁ꯭ꯀꯨꯜ ꯀꯥꯃꯤꯟꯅꯔꯝꯕꯗꯣ ꯄꯨꯜꯂꯝꯕꯗꯣ ꯄꯨꯟꯕꯁꯨ ꯐꯪꯗ꯭ꯔꯦ ꯀꯃꯥꯏ ꯀꯃꯥꯏ ꯂꯦꯜꯂꯤꯒꯦ ꯄꯨꯟꯁꯤꯁꯤꯕꯣ
ꯅꯨꯡꯁꯤꯀꯣ ꯃꯇꯝꯗꯣ
ꯍꯣꯏ ꯑꯗꯣ ꯅꯪ ꯄꯨꯟꯁꯤꯁꯤꯕꯨ ꯀꯃꯥꯏ ꯀꯃꯥꯏ ꯂꯦꯜꯜꯂꯤꯒꯦ ꯀꯔꯤ ꯀꯔꯤ ꯊꯕꯛ ꯇꯧꯔꯒ ꯂꯩꯕ꯭ꯔꯣ ꯍꯟꯗꯛꯀꯥꯟꯗꯤ
ꯑꯁ ꯀꯩꯁꯨ ꯑꯉꯥꯡ ꯑꯃ ꯂꯩꯔꯕꯅꯤꯅ ꯑꯉꯥꯡꯕꯨ ꯁꯦꯟꯅꯔꯒ ꯑꯗꯨꯝ ꯂꯩꯔꯤꯗ
ꯍꯩꯃꯟ ꯅꯪ ꯌꯨꯝ ꯄꯥꯜꯂꯕꯣ
ꯑꯥꯎ ꯌꯨꯝ ꯄꯥꯜꯂꯦ ꯑꯉꯥꯡ ꯑꯃ ꯂꯩꯔꯦ
ꯑꯁ ꯐꯥꯎꯅꯗꯕ ꯀꯨꯏꯃꯟꯕꯅꯤꯅ
ꯑꯗꯨꯅꯦ ꯑꯉꯥꯡꯗꯨꯁꯨ ꯆꯥꯎꯔꯦ ꯐꯖꯅ ꯇꯧꯋꯣ ꯂꯩꯁꯥ ꯑꯣꯏꯔꯤꯉꯩ ꯑꯗꯨꯅꯦ ꯂꯩꯁꯥ ꯑꯣꯏꯔꯤꯉꯩ ꯂꯩꯁꯥ ꯑꯣꯏꯔꯤꯉꯩꯗꯀꯣ
ꯍ
ꯐꯖꯅ ꯀꯩꯊꯣꯛꯑꯒ ꯐꯖꯅ ꯂꯥꯡꯊꯣꯛꯑꯒ ꯂꯩꯒꯗꯕꯅꯤ ꯑꯩꯈꯣꯏꯗꯤ ꯃꯧ ꯑꯣꯏꯔꯦ ꯑꯉꯥꯡ ꯑꯃ ꯌꯥꯎꯔꯦꯕ
ꯑ ꯑꯣꯏꯔꯁꯨ ꯊꯥꯗꯣꯛꯇꯤ ꯀꯣꯏꯊꯣꯛ ꯀꯣꯏꯁꯤꯟ ꯌꯥꯏꯗ ꯍꯟꯗꯛꯀꯥꯟꯗꯤ ꯅꯨꯄꯤꯁꯤꯡ ꯃꯥꯎꯁꯤꯡꯁꯦ ꯑꯗꯨꯝ ꯌꯨꯝꯗ ꯅꯝꯁꯤꯜꯂꯒ ꯂꯩꯕꯗꯣ ꯑꯗꯨ ꯆꯠꯅꯗ꯭ꯔꯦꯕ
ꯎꯝ
ꯑꯩꯈꯣꯏ ꯀꯣꯏꯔꯛꯀꯗꯕꯗꯣ ꯑꯩꯁꯨ ꯂꯝ ꯂꯥꯞꯄꯅꯤꯅꯀꯣ
ꯅꯣꯡ ꯐꯥꯗꯧꯗꯤ ꯀꯣꯏꯔꯛꯄ ꯌꯥꯏꯗꯅ ꯂꯩꯁꯥꯕꯤꯗꯤ ꯄꯪꯆꯠ ꯆꯠꯂꯁꯨ ꯌꯥꯏꯌꯦꯦ ꯃꯧ ꯑꯩꯈꯣꯏꯗꯤ ꯆꯠꯄꯗꯣ ꯅꯨꯡꯉꯥꯏꯇꯦꯕ ꯅꯨꯄꯥ ꯌꯥꯎꯔꯗꯤ ꯌꯥꯎꯔꯦ ꯑꯗꯨꯗ ꯅꯨꯄꯥ ꯌꯥꯎꯗꯕ ꯃꯇꯝ ꯆꯠꯄ ꯅꯨꯡꯉꯥꯏꯇꯦꯕ ꯅꯣꯏꯗꯤ ꯂꯩꯁꯥꯝꯕꯤꯅꯦꯗꯅ ꯀꯣꯏꯔꯛꯑꯣ
ꯍꯣꯏꯅꯦ ꯅꯣꯡꯃ ꯑꯗꯨꯝ ꯐꯖꯅ ꯄꯥꯎ ꯂꯝꯕꯤꯗꯣ ꯇꯥꯛꯊꯣꯛ ꯇꯥꯁꯤꯟ ꯇꯧꯔꯒꯀꯣ ꯑꯃꯨꯛ ꯀꯣꯏꯔꯛꯄ
ꯎꯝ
ꯍꯥꯏꯕꯗꯨꯅꯦ ꯍꯥꯟꯅ ꯑꯩ ꯁꯀꯨꯜ ꯀꯥꯔꯝꯕꯗꯣ ꯑꯩꯈꯣꯏꯅ ꯍꯥꯟꯅ ꯁ꯭ꯀꯨꯜ ꯀꯔꯛꯄꯗꯣ
ꯑꯥꯎ
ꯑꯕ ꯑꯩꯈꯣꯏꯅ ꯍꯣꯁꯇꯦꯜꯗ ꯂꯩꯔꯝꯕꯗꯣ
ꯍꯣꯁꯇꯦꯜꯗ ꯂꯩꯔꯒ ꯑꯩꯈꯣꯏꯅ ꯎꯝ ꯋꯥꯔꯗꯦꯟꯅ ꯑꯩꯈꯣꯏꯗ ꯐꯨꯗꯣ ꯅꯪ ꯅꯤꯡꯁꯤꯡꯕ꯭ꯔꯣ
ꯅꯤꯡꯁꯤꯡꯉꯦ ꯅꯪ ꯀꯥꯞꯄꯤꯗꯨꯗꯤ
ꯑꯩꯗꯤ ꯀꯥꯞꯈꯤꯕꯗꯣ ꯆꯍꯤ ꯄꯨꯨꯕꯗ
ꯅꯪꯗꯤ ꯈꯥꯡꯕꯁꯨ ꯉꯝꯗꯕꯅꯤꯅ ꯐꯨꯕꯒꯤ ꯀꯞꯄꯗꯣ ꯁꯥꯎꯔꯒ ꯑꯅ ꯌꯨꯝ ꯆꯠꯂꯒꯦꯒ ꯇꯧꯕꯗꯣ ꯑ ꯅꯤꯡꯁꯤꯡꯉꯦ ꯅꯤꯡꯁꯤꯡꯉꯦ ꯑꯗꯨꯅꯦ ꯉꯥꯏꯍꯥꯛꯀꯤ ꯁꯥꯎꯅꯤꯡꯕꯒꯤꯅꯤꯗ ꯑꯗꯨꯗꯤ
ꯑꯣ ꯅꯨꯡꯁꯤꯗꯀꯣ ꯅꯍꯥꯟ ꯍꯣꯁꯇꯦꯜꯗ ꯀꯥꯕꯤꯔꯝꯕ ꯄꯨꯜꯂꯝꯕꯁꯤꯡꯗꯤ ꯃꯌꯨꯝ ꯂꯣꯏꯅ ꯄꯥꯟꯈ꯭ꯔꯕꯣ ꯀꯅꯥ ꯀꯅꯥ ꯂꯩꯔꯤꯒꯦ ꯏꯃꯥꯟꯅꯕ
ꯑꯅꯤ ꯑꯍꯨꯝꯗꯤ ꯄꯥꯟꯈ꯭ꯔꯦ ꯑꯍꯨꯝ ꯄꯥꯟꯈ꯭ꯔꯦ ꯅꯪꯒ ꯃꯔꯤꯗꯤ ꯄꯥꯟꯗ꯭ꯔꯤ ꯍꯣꯏ ꯄꯨꯜꯂꯝꯕ ꯀꯩꯅꯣ ꯄꯥꯔꯠ ꯀꯩꯅꯣꯁꯤꯡꯗꯣ ꯑꯗꯣ ꯅꯪ ꯍꯧꯖꯤꯛ ꯀꯩꯀꯩ ꯊꯕꯛ ꯅꯪ ꯀꯩꯀꯩ ꯊꯕꯛ ꯊꯔꯤꯅꯣ ꯑꯥꯎ
ꯑꯩꯗꯤ ꯑꯗꯨꯝ ꯀꯣꯂꯦꯖꯁꯦ ꯂꯣꯏꯔꯕꯅꯤꯅꯀꯣ
ꯎꯝ
ꯑꯗꯨꯝ ꯌꯨꯝꯗ ꯑꯉꯥꯡꯁꯤꯡꯕꯨ ꯑꯗꯨꯝ ꯑꯩꯈꯣꯏ ꯂꯝ ꯑꯩꯈꯣꯏ ꯂꯩꯀꯥꯏ ꯂꯩꯀꯥꯏꯒꯤ ꯑꯉꯥꯡꯁꯤꯡ ꯈꯔ ꯇꯨꯏꯁꯟ ꯂꯧꯔꯤꯌꯦ
ꯑꯣ ꯐꯩꯔꯦ ꯑꯗꯨꯗꯤ
ꯇꯨꯏꯁꯟ ꯂꯧꯋꯦ ꯑꯗꯨꯒ ꯅꯨꯡꯊꯤꯟꯗꯗꯤ ꯑꯗꯨꯝ ꯐ꯭ꯔꯤ ꯇꯥꯏꯅꯦꯅ ꯑꯗꯨꯝ ꯂꯩꯌꯦ
ꯎꯝ ꯂꯩꯁꯥꯕꯤꯒꯤꯗꯤ ꯐ꯭ꯔꯤ ꯇꯥꯏꯝ ꯌꯥꯝ ꯂꯩꯒꯅꯤꯗ ꯑꯩꯈꯣꯏ ꯃꯧꯒꯤꯗꯤ ꯂꯩꯇꯦ ꯍꯥꯏ ꯋꯥꯅꯤ
ꯑꯩꯗꯤ ꯁꯦꯟꯊꯣꯛ ꯂꯝꯕꯤ ꯂꯩꯇꯕꯅꯤꯅ ꯁꯦꯟꯊꯣꯛ ꯂꯝꯕꯤ ꯂꯩ ꯂꯩꯇꯕꯅꯤꯅ ꯑꯉꯥꯡꯒꯤ ꯀꯣꯆꯤꯡꯗꯨꯅ ꯑꯗꯨꯝ ꯏꯃꯨꯡꯁꯨ ꯈꯔ
ꯑꯁ ꯅꯣꯏ ꯁꯦꯟꯊꯣꯛ ꯂꯝꯕꯤ ꯅꯣꯏ ꯅꯣꯏ ꯂꯩꯁꯥꯕꯤ ꯁꯦꯟꯊꯣꯛ ꯂꯝꯕꯤ ꯂꯩꯇ꯭ꯔꯁꯨ ꯅꯣꯏ ꯏꯃꯥ ꯕꯕꯥ ꯂꯩꯔꯤꯗꯨꯗꯤ ꯅꯣꯏ ꯂꯣꯏꯅꯃꯛ ꯇꯧꯕꯅꯤ ꯑꯩꯈꯣꯏꯗꯤ ꯑꯩꯈꯣꯏꯅ ꯍꯣꯠꯅꯗꯗꯤ ꯌꯥꯗꯦꯕ
ꯑꯩꯈꯣꯏꯗꯤ ꯂꯥꯏꯔꯕꯅꯤꯅ ꯏꯃꯨꯡ ꯀꯟꯕ ꯏꯃꯨꯡ ꯅꯠꯇꯕꯅꯤꯅ ꯑꯩꯈꯣꯏꯒꯤ ꯈꯖꯤꯛ ꯈꯖꯤꯛ ꯁꯨꯔꯛꯄꯗꯨꯅ ꯌꯨꯝ ꯄꯥꯜꯂꯤꯕꯅꯤꯅꯦ
ꯑꯗꯨꯅꯦ ꯂꯥꯏꯔꯕ ꯑꯣꯏꯔꯁꯨ ꯏꯃꯥ ꯕꯕꯥ ꯂꯩꯔꯤꯁꯦ ꯈ꯭ꯋꯥꯏꯗꯒꯤ ꯐꯕꯅꯦ
ꯑꯗꯨꯃ
ꯈ꯭ꯋꯥꯏꯗꯒꯤ ꯅꯨꯡꯉꯥꯏꯕꯅꯦꯕ
ꯍꯣꯏ ꯂꯥꯏꯔꯕꯗꯤ ꯑꯃꯗ ꯇꯣꯉꯥꯟꯅ ꯊꯝꯈ꯭ꯔꯒꯀꯣ
ꯆꯥꯎꯅ ꯍꯌꯦꯡꯋꯥꯏ ꯂꯨꯊꯣꯛꯈ꯭ꯔꯣꯀꯣ ꯅꯪꯁꯨ
ꯑꯥ
ꯆꯥꯎꯅ ꯂꯨꯍꯣꯡ ꯊꯣꯛꯑꯣꯕ
ꯑꯁ ꯇꯥꯎꯅ ꯍꯣꯡꯅꯤꯡꯉꯥꯏ ꯄꯩꯁꯥ ꯂꯩꯗꯤꯅꯦ
ꯏꯁ ꯆꯥꯎꯅ ꯂꯨꯍꯣꯡ ꯊꯣꯛꯄꯕꯨ ꯄꯩꯁꯥ ꯌꯥꯝ ꯆꯪꯗꯦꯗ
ꯑꯁꯟꯗ ꯀꯥꯟꯗꯦ ꯑꯣꯣꯟ ꯄꯣꯠ ꯄꯨꯗ꯭ꯔꯗꯤ ꯃꯤꯅ ꯅꯣꯛꯅꯩꯌꯦ ꯑꯗꯨꯅ ꯑꯋꯣꯟꯄꯣꯠꯁꯨ ꯄꯨꯅꯤꯡꯉꯥꯏ ꯂꯩꯇꯦ ꯑꯩꯈꯣꯏꯗꯤ ꯁꯛꯁꯨ ꯊꯤꯕꯅꯤꯅ ꯅꯨꯄꯥ ꯐꯥꯎ ꯀꯣꯏꯗ꯭ꯔꯤꯗ ꯑꯩꯈꯣꯏꯗꯤ ꯁꯛ ꯊꯤꯕꯅꯤꯅ ꯅꯣꯏꯅ ꯁꯛ ꯐꯖꯕꯅꯤꯅ ꯍꯥꯟꯅ ꯁꯤꯠ ꯆꯛꯈꯤꯕꯦꯗꯅ
ꯎ ꯐꯖꯕꯩ ꯂꯩꯇꯦ ꯐꯖꯕꯩ ꯂꯩꯇꯦ ꯂꯥꯡꯕꯒꯤ ꯌꯨꯝ ꯉꯟꯇꯥ ꯄꯥꯟꯊꯣꯛꯏꯅꯦ ꯌꯥꯔꯦ
ꯀꯥꯡꯢꯡꯉꯁꯨ ꯈꯨꯟꯒꯠꯄꯤꯅꯕ ꯃꯤ ꯂꯩꯔꯗꯤ ꯑꯗꯨꯅ ꯈ꯭ꯋꯥꯏ ꯐꯔꯕꯅꯦ ꯑꯩꯈꯣꯏꯅ ꯑꯔꯤꯕꯤ ꯑꯣꯜꯂꯒ ꯈꯨꯟꯒ ꯄꯤꯅꯕ ꯃꯤ ꯂꯩꯇ꯭ꯔꯤꯗꯣ
ꯍꯝ ꯅꯣꯏꯗꯤ ꯐꯖꯅ ꯒ꯭ꯌꯥꯟ ꯇꯥꯅ ꯄꯥꯟꯒꯦ ꯍꯥꯏꯅ ꯈꯜꯂꯤꯅꯦꯕ ꯑꯩꯈꯣꯏꯗꯤ ꯄꯪꯂꯥꯡ ꯂꯥꯡꯊꯣꯛꯑꯒ ꯌꯨꯝ ꯉꯟꯇꯥ ꯄꯥꯜꯂꯕꯅꯤꯅ ꯏꯆꯥ ꯑꯃꯗ ꯑꯩꯕꯒꯤ ꯈꯪꯗꯦ ꯑꯋꯥꯕ ꯑꯃ ꯑꯋꯥꯕꯁꯨ ꯊꯦꯡꯅꯩ ꯅꯨꯡꯉꯥꯏꯕꯁꯨ ꯊꯦꯡꯅꯩ ꯃꯤ ꯃꯄꯣꯛ ꯍꯥꯏꯁꯤꯗꯤ ꯑꯗꯨꯅꯤꯗ ꯄꯨꯟꯁꯤ ꯍꯥꯏꯁꯤꯗꯤ ꯅꯠꯇ꯭ꯔꯥ ꯅꯨꯡꯉꯥꯏꯕꯁꯨ ꯊꯦꯡꯅꯒꯅꯤ
ꯑꯗꯨꯅꯦ ꯀꯞꯄ ꯅꯣꯛꯄ ꯅꯨꯡꯉꯥꯏꯕ ꯍꯔꯥꯎꯕ ꯂꯣꯏꯅ ꯊꯦꯡꯅꯔꯒ ꯂꯥꯛꯀꯗꯕꯅꯦ
ꯑꯗꯨꯅꯦ ꯅꯨꯡꯉꯥꯏꯕ ꯈꯛꯇ ꯅꯣꯛꯀꯗꯕ ꯄꯨꯟꯁꯤ ꯈꯛꯇꯗꯤ ꯊꯦꯡꯅꯒꯗꯕꯗꯤ ꯂꯩꯇꯦꯗꯅ
ꯑꯗꯨꯅꯦ ꯅꯪꯒꯤ ꯅꯨꯄꯥꯗꯤ ꯌꯥꯝꯅ ꯂꯨꯅ ꯇꯧꯕꯤꯕ꯭ꯔꯣ ꯅꯪꯕꯨ
ꯈꯪꯗꯦꯗ ꯂꯨꯅ ꯇꯧꯕꯤꯕ꯭ꯔꯥ
ꯇꯧꯔꯝꯒꯅꯤ ꯅꯪꯗꯤ ꯌꯥꯝ ꯅꯨꯡꯉꯥꯏꯅ ꯂꯩꯕ ꯂꯩ ꯍꯥꯏꯕ ꯑꯗꯨꯝ ꯄꯥꯎ ꯇꯥꯏꯗ
ꯎꯝ ꯑꯩ ꯅꯨꯄꯥꯅꯗꯤ ꯌꯥꯝ ꯅꯨꯡꯁꯤꯕꯤꯌꯦ
ꯎꯝ ꯐꯔꯅꯦ ꯑꯗꯨꯅ ꯑꯗꯨꯅ ꯅꯨꯄꯤꯗꯤ ꯃꯄꯨꯔꯕꯣꯏꯕꯒꯤ ꯃꯔꯨꯝ ꯊꯨꯞꯅ ꯍꯤꯡꯂꯒ ꯅꯨꯡꯁꯤꯅ ꯇꯧꯕꯤꯕꯗꯣ ꯑꯗꯨꯅ ꯌꯥꯝꯅ ꯐꯔꯕꯅꯦ ꯃꯤ ꯅꯨꯄꯤ ꯈꯔꯗꯤ ꯁꯅꯥ ꯂꯨꯄꯥꯅ ꯃꯈꯣꯡꯗꯒꯤ ꯃꯈꯣꯡꯗꯒꯤ ꯃꯀꯣꯛ ꯐꯥꯎꯕ ꯁꯅꯥ ꯂꯨꯄꯥꯅ ꯂꯨꯞꯄꯁꯨ ꯃꯄꯨꯔꯣꯏꯕꯒꯤ ꯅꯨꯡꯁꯤ ꯐꯪꯗꯅ ꯂꯦꯟꯕ ꯅꯨꯄꯤ ꯌꯥꯝꯅ ꯂꯩꯈ꯭ꯔꯦ
ꯑꯗꯨꯅꯦ ꯑꯩꯁꯨ ꯌꯥꯝ ꯏꯅꯥꯛ ꯈꯨꯟꯗ꯭ꯔꯁꯨꯀꯣ ꯑꯩ ꯑꯩꯒꯤ ꯏꯄꯨꯔꯣꯏꯕꯅ ꯑꯩꯕꯨ ꯂꯨꯅ ꯇꯧꯕꯤꯕ ꯑꯗꯨꯅ ꯄꯦꯜꯂꯦ ꯑꯩꯁꯨ ꯍꯥꯏꯔꯤꯅꯦ ꯌꯥꯝꯅꯗꯤ ꯑꯩꯈꯣꯏ ꯏꯅꯥꯛ ꯈꯨꯟꯕꯗꯤ ꯅꯠꯇꯦꯗꯅ ꯑꯩꯈꯣꯏꯁꯨ ꯑꯗꯨꯅ ꯏꯄꯨꯔꯣꯏꯕ ꯍꯥꯏꯤꯕꯅ ꯅꯨꯡꯁꯤꯕꯤꯕꯗꯨꯅ ꯑꯗꯨꯅ ꯍꯦꯂ ꯍꯥꯏꯅ ꯑꯗꯨꯝ ꯂꯩꯕ ꯋꯥꯅꯤꯗ
ꯎꯝ ꯑꯩꯈꯣꯏ ꯑꯩꯁꯨꯅꯦ ꯅꯨꯄꯤ ꯅꯨꯄꯥ ꯊꯤꯔꯗꯤ ꯈꯔ ꯅꯪꯒꯨꯝꯕ ꯅꯨꯄꯥ ꯅꯪꯒꯤ ꯅꯨꯄꯥꯒꯨꯝꯕ ꯑꯐꯕ ꯒ꯭ꯌꯥꯟ ꯇꯥꯕ ꯊꯤꯕ ꯇꯥꯔꯦ ꯑꯩꯗꯤ ꯂꯥꯏꯔꯕ ꯏꯅꯥꯛꯀꯨꯝꯕꯗꯤ ꯊꯣꯏꯗꯣꯛꯇꯦꯗ
ꯑꯗꯨꯅꯦ ꯂꯥꯏꯔꯕ ꯏꯅꯥ ꯈꯨꯟꯕ ꯈꯥꯏꯗꯦ ꯄꯩꯁꯥꯗꯤ ꯇꯥꯜꯂꯁꯨ ꯎꯝ ꯑꯗꯨꯅꯦꯕ
ꯅꯨꯡꯁꯤꯕꯗꯤ ꯃꯤꯅ ꯄꯤꯊꯣꯛꯇ꯭ꯔꯗꯤ ꯅꯨꯡꯁꯤꯕꯗꯤ ꯐꯪꯗꯦꯗꯅ
ꯎꯝ
ꯑꯗꯨꯅꯤ ꯅꯪ ꯅꯨꯄꯥꯗꯣ ꯑꯩꯩꯅꯣ ꯃꯁꯛ ꯈꯪꯕꯒꯨꯝ ꯈꯪꯗꯕꯒꯨꯝ ꯇꯧꯋꯤꯅꯦ
ꯌꯥꯝꯅꯁꯨ ꯀꯩꯅꯣ ꯇꯧꯗꯕꯅꯤ ꯃꯄꯥꯟꯁꯨ ꯊꯣꯛꯇꯕꯅꯤꯅꯀꯣ ꯃꯥꯗꯤ ꯑꯌꯨꯛ ꯉꯟꯇꯥ ꯍꯧꯒꯠꯂꯅꯤ ꯊꯕꯛ ꯑꯃꯨꯛ ꯆꯠꯂꯅꯤ ꯊꯦꯡꯅ ꯍꯜꯂꯛꯑꯅꯤ ꯃꯤꯒꯤ ꯊꯕꯛ ꯁꯨꯕꯅꯤꯅꯀꯣ ꯑꯗꯨꯒꯤ
ꯑꯁ ꯌꯥꯝ ꯐꯩ ꯌꯥꯝ ꯐꯩ ꯑꯗꯨꯅ ꯌꯥꯝ ꯐꯔꯕꯅꯦ ꯊꯕꯛ ꯁꯨꯕꯗ ꯆꯤꯜꯍꯥꯎ ꯊꯤꯗꯕ ꯊꯕꯛ ꯈꯟꯗꯕ ꯇꯟꯗꯕ ꯃꯨꯛ ꯐꯕꯁꯦ ꯂꯩꯇ꯭ꯔꯦ
ꯃꯥꯗꯤ ꯑꯉꯥꯡ ꯑꯃꯁꯨ ꯌꯥꯎꯔꯕꯅꯤꯅꯀꯣ ꯃꯥꯗꯤ ꯑꯣ ꯅꯨꯄꯥꯅꯦ
ꯎꯝ ꯐꯌꯦ ꯐꯌꯦ
ꯑꯗꯣ
ꯅꯪꯒꯤ ꯅꯨꯄꯥꯅ ꯅꯪꯒꯤ ꯅꯨ ꯅꯨꯄꯥꯅ ꯑꯋꯥꯕ ꯍꯥꯟꯅ ꯀꯣꯛꯂꯅꯤ ꯑꯗꯨꯗꯤ
ꯑꯗꯨꯅꯦ ꯃꯥꯅ ꯑꯌꯨꯛ ꯉꯟꯇꯥ ꯆꯠꯂꯅꯤ ꯑꯗꯨꯒ ꯊꯦꯡꯅ ꯑꯃꯨꯛ ꯍꯜꯂꯛꯑꯅꯤ ꯑꯗꯨꯅ ꯑꯩꯅ ꯑꯉꯥꯡꯕꯨ ꯁꯤꯟꯅꯔ ꯂꯩꯔꯅꯤ ꯂꯧꯒꯤ ꯃꯇꯝ ꯑꯣꯏꯔꯗꯤ ꯂꯧ ꯑꯃꯨꯛ ꯆꯠꯄ ꯂꯧꯒꯤ ꯃꯇꯝ ꯅꯠꯇꯔꯗꯤ ꯑꯉꯥꯡꯕꯨ ꯁꯦꯟꯅꯕ ꯌꯨꯝꯗ ꯂꯩꯕ ꯌꯨꯝꯒꯤ ꯊꯕꯛ ꯏꯪꯈꯥꯡ ꯇꯧꯕ ꯏꯤꯡꯈꯣꯜ ꯅꯥꯄꯤꯗꯣ ꯍꯤꯡꯒꯣꯜ꯫ ꯈꯔ ꯀꯣꯏꯕ ꯏꯪꯒꯣꯜ ꯈꯔ ꯀꯣꯏꯔꯗꯤ ꯏꯟꯁꯥꯡꯁꯨ ꯂꯩꯇ꯭ꯔꯦꯗꯅ ꯑꯗꯨꯗ꯫ ꯑꯩꯅ ꯍꯤꯡꯒꯣꯜ ꯈꯔ ꯃꯆꯥ ꯑꯃꯨꯛ ꯇꯧꯕ ꯈꯪꯗꯦ ꯁꯤꯅꯤ ꯄꯨꯟꯁꯤ꯫ ꯌꯥꯔꯦꯁꯦ ꯈꯣꯏꯒꯤ ꯈ꯭ꯔꯁ
ꯑꯁ ꯅꯪꯗꯤ ꯊꯕꯛ ꯌꯥꯝꯅ ꯀꯜꯂꯒ ꯂꯩꯕ ꯖꯥꯠꯅꯤꯅꯦ
ꯀꯟꯗꯦꯗ
ꯅꯨꯡꯉꯥꯏꯊꯣꯛꯅ ꯂꯩꯌꯣ ꯑꯗꯨꯝ ꯁꯨꯃꯟ ꯊꯕꯛ ꯁꯨꯃꯟ ꯅꯣꯝꯃꯜꯂꯗꯤ ꯍꯟꯅꯨꯕꯤ ꯍꯟꯅꯨ ꯍꯥꯟꯅ ꯇꯥꯍꯟꯕꯅꯦ
ꯌꯥꯝꯅ ꯁꯨꯗꯦ ꯃꯆꯥ ꯃꯆꯥꯅꯦ ꯍꯤꯡꯒꯣꯟ ꯀꯨꯞꯄꯤꯒꯨꯝꯕ ꯈꯥꯃꯦꯟ ꯑꯁꯥꯡꯕꯒꯨꯝꯕꯗꯣ ꯊꯥꯕ ꯈꯥꯃꯦꯟꯒꯨꯝꯕ ꯏꯟꯖꯥꯡ ꯂꯩꯗꯅꯕꯅ ꯍꯥꯏꯅ ꯈꯤꯇꯪ ꯈꯤꯇꯪ ꯊꯥꯕꯅꯦ ꯑ ꯑꯗꯨꯒꯨꯝꯕꯗꯤ ꯑꯩꯅ ꯑꯗꯨꯒꯨꯝꯕꯗꯤ ꯑꯩ ꯅꯨꯄꯥꯅ ꯌꯥꯗꯦ ꯌꯣꯟꯍꯟꯗꯦ ꯍꯥꯏꯕꯗꯤ ꯃꯆꯥꯁꯨ ꯑꯃꯈꯛꯇꯅꯦꯗꯅ ꯑꯗꯨꯒꯤ ꯃꯥꯅ ꯍꯧꯖꯤꯛ ꯐꯥꯎꯗꯤ ꯑꯩ ꯀꯜꯂꯤꯉꯩꯗꯤ ꯑꯩꯅ ꯂꯣꯏꯅꯃꯛ ꯇꯧꯒꯅꯤ ꯍꯥꯏꯔꯒ ꯃꯥꯅ ꯑꯉꯥꯡꯕꯨ ꯁꯦꯟꯅꯔ ꯂꯩꯌꯣ ꯏꯟꯖꯥꯡ ꯅꯥꯄꯤ ꯑꯗꯨꯝ ꯌꯦꯡꯁꯤꯟꯅ ꯂꯩꯌꯣ ꯍꯥꯏꯕ ꯌꯣꯟꯗꯦ ꯌꯣꯟꯕꯕꯨꯗꯤ
ꯌꯥꯝ ꯐꯩꯌꯦ ꯌꯥꯝ ꯐꯩꯌꯦ ꯑꯁ ꯅꯪꯗꯤ ꯅꯔꯥꯏꯕꯛ ꯅꯔꯥꯏꯕ ꯊꯝꯕꯥꯜ ꯁꯥꯜꯂꯤꯅꯦ
ꯑꯁ ꯁꯥꯇꯦꯗ ꯅꯣꯏꯅ ꯍꯦꯟꯅ ꯏꯅꯥꯛ ꯈꯨꯟꯕꯗ ꯌꯨꯝ ꯄꯥꯜꯂꯒ ꯅꯣꯏꯅ ꯍꯦꯟꯅ ꯅꯨꯡꯉꯥꯏꯗꯧꯔꯤ ꯑꯩꯈꯣꯏꯗꯤ ꯆꯥꯔꯦ ꯆꯥꯃꯤꯟꯅꯔꯦ ꯊꯛꯔꯦ ꯊꯛꯃꯤꯟꯅꯔꯦ ꯑꯗꯨ ꯍꯥꯏ ꯋꯥꯅꯤꯗ ꯎꯝ ꯑꯩꯈꯣꯏ ꯑꯩꯈꯣꯏ ꯅꯨꯄꯤ ꯑꯩꯈꯣꯏ ꯅꯨꯄꯤ ꯃꯄꯣꯛꯁꯦ ꯌꯨꯝ ꯄꯥꯜꯂꯦ ꯎꯝ ꯇꯝꯕꯤꯔꯝꯕꯅꯤꯅ ꯄꯥꯟꯗꯗꯤ ꯀꯅꯥꯟꯅ ꯍꯌꯦꯡ ꯋꯥꯏ ꯑꯩꯈꯣꯏ ꯑꯍꯟ ꯑꯣꯏꯔꯀꯥꯟꯗ ꯀꯅꯥꯅ ꯌꯦꯡꯁꯤꯟꯕꯤꯅꯤ
ꯑꯁ ꯈꯪꯗꯦ ꯑꯩꯗꯤ ꯅꯨꯄꯥꯁꯨ ꯂꯩꯇꯦ ꯎꯝ꯫ ꯌꯨꯝ ꯄꯥꯅꯤꯡꯕ ꯐꯣꯛꯇ꯭ꯔꯦ꯫